ꯑꯣ ꯇꯥꯏ ꯎꯝ ꯎꯝ
ꯀꯩꯗꯧꯅꯣ ꯒꯨꯗ ꯃꯣꯔꯅꯤꯡ
ꯑꯩꯁꯦ ꯆꯥꯛ ꯆꯥꯕ ꯂꯣꯏꯕꯗ ꯉꯥꯏꯔꯤ ꯅꯪꯗꯤ
ꯑꯩꯁꯨ ꯆꯥꯛ ꯆꯥꯕ ꯂꯣꯏꯔꯒ ꯍꯧꯖꯤꯛꯁꯦ ꯐꯝꯃꯤ
ꯑꯣ ꯀꯔꯤ ꯏꯟꯖꯥꯡ ꯉꯁꯤꯁꯦ
ꯀꯩꯅꯣꯃ ꯑꯁ ꯑꯩꯁꯨ ꯍꯥꯏꯕ ꯍꯩꯇꯦ ꯃꯅꯥ ꯑꯃ ꯆꯥꯏ
ꯍꯥꯎꯕ꯭ꯔꯣ
ꯎꯝ ꯍꯧꯏꯋꯦ
ꯑꯩꯅ ꯍꯋꯥꯏ ꯆꯥꯏ ꯉꯁꯤ
ꯍꯋꯥꯥꯏ
ꯍꯣꯏ
ꯑꯣ ꯉꯁꯦ ꯅꯪ ꯌꯨꯝ ꯂꯩꯒꯦꯔꯥ ꯅꯠꯇ꯭ꯔꯒ
ꯉꯁꯤꯁꯦ ꯈꯪꯗꯦꯅꯦ ꯃꯄꯥꯟ ꯊꯣꯛꯁꯤꯔꯥ ꯅꯨꯡꯁꯥꯁꯦ ꯁꯥꯒꯤ ꯁꯥꯒꯤ ꯇꯥꯔꯒ ꯑꯃꯒ ꯀꯣꯏꯁꯨ ꯀꯣꯏꯅꯤꯡꯕꯀꯣ ꯑꯗꯨꯝ ꯌꯨꯝꯗ ꯂꯩꯕꯒꯤ
ꯎꯝ ꯅꯨꯡꯁꯥ ꯊꯣꯛꯄ꯭ꯔꯣ ꯑꯩꯈꯣꯏꯗꯤ ꯅꯣꯡ ꯇꯥꯏꯌꯦ
ꯎꯝ ꯅꯣꯏ ꯅꯣꯡ ꯇꯥꯕ꯭ꯔꯣ
ꯍꯣꯏ
ꯑꯁ ꯈꯪꯗꯦꯗ ꯍꯧꯖꯤꯛꯀꯥꯟꯁꯦ ꯅꯣꯏ ꯉꯔꯥꯡꯗꯤ ꯅꯣꯡ
ꯉꯔꯥꯡ ꯎꯝ ꯉꯔꯥꯡꯗꯤ ꯅꯨꯡꯁꯥ ꯁꯥꯏꯌꯦ
ꯑꯍꯤꯡ ꯑꯍꯤꯡ ꯍꯥꯏꯕ ꯅꯨꯡꯗꯥꯡ
ꯅꯨꯡꯗꯥꯡ ꯅꫭꯡ ꯇꯥꯏ ꯍꯣꯏ
ꯅꯨꯡꯗꯥꯡꯁꯨ ꯅꫭꯡ ꯇꯥꯕꯅꯦ ꯑꯩꯈꯣꯏꯗꯤ
ꯑꯣ ꯑꯗꯣ ꯅꯣꯏ ꯍꯧꯖꯤꯛꯇꯤ ꯅꯨꯡꯁꯥ ꯊꯣꯛꯄ꯭ꯔꯣ
ꯍꯧꯖꯤꯛꯁꯦ ꯃꯪꯉꯦ ꯅꯨꯡꯁꯥ ꯊꯣꯛꯄꯁꯨ ꯅꯠꯇꯦ ꯅꯣꯡ ꯆꯨꯈꯤ ꯆꯨꯈꯤ ꯇꯧꯅꯀꯣ ꯃꯝꯂꯛꯄ
ꯎꯝ ꯑꯩꯈꯣꯏꯗꯤ ꯅꯣꯡ ꯆꯨꯔꯒ ꯍꯧꯖꯤꯛꯇꯤ ꯈꯔ ꯂꯦꯞꯈ꯭ꯔꯦ
ꯑꯣ ꯅꯪꯗꯤ ꯅꯨꯡꯁꯥ ꯁꯥꯕ ꯄꯥꯝꯕ꯭ꯔꯥ ꯅꯠꯇ꯭ꯔꯒ
ꯑꯁ ꯈꯪꯗꯦꯗ ꯑꯩꯗꯤ ꯀꯔꯤ ꯒ꯭ꯌꯥꯟ ꯇꯥꯗꯦ ꯅꯣꯡ ꯆꯨꯕꯁꯨ ꯑꯗꯨꯝ ꯆꯨꯨꯔꯗꯤ ꯇꯜꯂꯦ
ꯍꯣꯏ ꯆꯨꯝꯃꯦ ꯑꯗꯨꯁꯨ
ꯑꯗꯨꯝ ꯑꯃꯨꯛꯀ ꯅꯣꯡ ꯆꯨꯕ ꯑꯃꯨꯛꯀ ꯅꯨꯡꯁꯥ ꯊꯣꯛꯄ ꯑꯗꯨꯅ ꯄꯥꯝꯃꯤ ꯅꯨꯡꯁꯥ ꯁꯥꯝꯍꯜꯂꯁꯨ ꯇꯜꯂꯤꯕ ꯆꯠꯊꯣꯛꯄ ꯅꯨꯡꯉꯥꯏꯇꯦꯕ
ꯍꯣꯏ ꯊꯣꯛꯇ꯭ꯔꯣ ꯀꯣꯏꯕ
ꯑꯩꯗꯤ ꯌꯥꯝ ꯀꯣꯏꯁꯨ ꯀꯣꯏꯅꯤꯡꯗꯦꯗ
ꯌꯨꯝꯗ ꯂꯩꯕ꯭ꯔꯥ ꯅꯨꯡꯈꯨꯟꯗ
ꯎꯝ ꯌꯨꯝ ꯂꯩꯌꯦꯦ ꯑꯦ ꯉꯥꯏꯍꯥꯛꯇꯪ ꯂꯩꯔꯗꯤ ꯑꯃꯨꯛꯀ ꯊꯕꯛ ꯆꯠꯀꯅꯤ
ꯑꯣ ꯀꯔꯤ ꯊꯕꯛꯧꯔꯥ ꯀꯣꯂꯦꯖ ꯀꯥꯕ ꯂꯩꯣꯏꯔꯕꯣ
ꯑꯩ ꯀꯣꯂꯦꯖ ꯀꯥꯗꯩ ꯑꯩꯗꯤ ꯇ꯭ꯔꯦꯅꯤꯡ ꯂꯣꯏꯔꯦ
ꯑꯣꯥ ꯀꯔꯤ ꯇ꯭ꯔꯦꯅꯤꯡꯔꯣ
ꯐꯗꯤ ꯄꯤꯛ ꯄꯗ ꯂꯦꯞꯀꯤꯅꯦ
ꯍꯥꯥ
ꯂꯦꯞꯀꯤ ꯂꯦꯞ
ꯑꯦ ꯑꯦ ꯑꯩ ꯅꯪ ꯈꯪꯒꯗꯧ ꯃꯥꯜꯂꯦ
ꯉꯔꯥꯡ ꯏꯕꯥꯅꯤ ꯋꯥꯔꯤ ꯁꯥꯔꯤꯁꯤꯗꯤ
ꯉꯁꯤ ꯑꯩꯈꯣꯏꯅꯤ ꯋꯥꯔꯤ ꯁꯥꯟꯅꯔꯕ
ꯉꯁꯤꯗꯤ ꯁꯥꯟꯅꯗ꯭ꯔꯤꯗ ꯉꯔꯥꯡ ꯁꯥꯟꯅꯔꯤꯗꯤ
ꯉꯔꯥꯡ ꯁꯥꯟꯅꯕ꯭ꯔꯣ
ꯍꯣꯏꯅꯦ
ꯑꯣꯐ ꯑꯗꯨꯅꯦꯕ ꯏꯆꯦ ꯑꯃꯗ ꯑꯣꯏꯔꯝꯒꯨꯅꯦꯕ ꯉꯔ ꯑꯩ ꯈꯥꯡꯕꯒꯨꯝ ꯇꯧꯋꯦꯕ ꯈꯣꯟꯖꯦꯜꯁꯦ
ꯎꯝ ꯈꯅꯩꯌꯦ ꯑꯩꯅ ꯑꯇꯣꯞꯄ ꯀꯩꯅꯣꯝꯃ ꯄꯤꯕꯒꯤꯅꯦ ꯅꯉꯣꯟꯗ
ꯑꯣ ꯑꯣ ꯑꯩꯒꯤꯁꯤꯀꯣ ꯗꯤꯁꯑꯄꯤꯌꯔꯤꯡꯗ ꯊꯝꯕꯒꯤꯅꯦꯀꯣ ꯑꯗꯨꯒꯤꯀꯣ
ꯑꯥ ꯑꯥ ꯍꯣꯏ ꯍꯥ ꯀꯁ ꯀꯥꯏ ꯗ
ꯈꯤꯕ ꯑꯗꯨꯝ ꯑꯗꯨ ꯑꯗꯨꯅꯦ
ꯀꯩꯁꯨ ꯀꯥꯏꯗꯦꯗ
ꯑꯥ ꯅꯪ ꯑꯗꯨꯗꯤ ꯍꯣꯔꯦꯟ ꯊꯕꯛ ꯄꯨꯡ ꯀꯌꯥꯗ ꯆꯠꯇꯣꯏꯕ
ꯕꯥꯔꯣ ꯃꯈꯥꯏ ꯅꯪꯅꯕ ꯆꯠꯀꯅꯤ
ꯑꯣ
ꯇꯟꯕꯅ ꯍꯥꯏꯔꯅꯨ ꯋꯦꯗꯔꯁꯤꯒ
ꯅꯨꯡꯇꯤ ꯀꯖꯥ ꯐꯕ꯭ꯔꯥ ꯅꯠꯇ꯭ꯔꯒ ꯑꯗꯨꯝ ꯍꯣꯂꯤꯗꯦꯁꯒꯨꯝꯕ ꯂꯩꯕ꯭ꯔꯥ ꯀꯩꯗꯧꯉꯥꯏ ꯍꯣꯂꯤꯗꯦ ꯊꯥꯕ꯭ꯔꯥ ꯅꯣꯏꯒꯤꯁꯦ
ꯁꯟꯗꯦ ꯈꯛꯇꯪꯂꯤꯅꯦ ꯊꯥꯏ ꯅꯨꯡꯊꯤꯒꯤ ꯆꯠꯂꯦ
ꯑꯁ ꯋꯥꯔꯝꯅꯤꯍꯦ ꯑꯗꯨꯗꯤ
ꯎꯄꯥꯏ ꯂꯩꯇꯦ
ꯑꯗꯣ ꯅꯣꯏꯒꯤꯁꯦ ꯅꯃꯥꯛꯗ ꯍꯧꯖꯤꯛꯁꯦ ꯊꯕꯛ ꯇꯧꯕꯁꯨ ꯂꯩꯒꯦꯔꯥ ꯅꯣꯏꯁꯤ ꯅꯠꯇ꯭ꯔꯒꯟꯅꯕ ꯑꯃ ꯂꯩꯅꯅꯀꯣ
ꯑꯗꯨꯃꯥꯏ꯭ꯔꯥ ꯍꯣꯏ ꯁꯤꯐ
ꯍꯣꯏ ꯁꯤꯐ ꯁꯤꯐ ꯂꯩꯌꯦ ꯑꯩꯈꯣꯏ ꯑꯦꯕ꯭ꯔꯤ ꯃꯟ ꯔꯨꯁꯇꯥꯔ ꯍꯣꯡꯉꯦꯕꯀꯣ ꯍꯟꯗꯛꯀꯥꯟꯁꯦ ꯑꯩꯁꯦ ꯍꯌꯦꯡꯐꯥꯎ ꯑꯥꯐꯇꯔꯅꯨꯟ ꯇꯥꯏꯑꯦ ꯃꯣꯔꯅꯤꯡ ꯁꯤꯐꯁꯨ ꯂꯩꯑꯦ ꯃꯣꯔꯅꯤꯡ ꯁꯤꯐꯇꯤ ꯑꯩ ꯂꯣꯏꯔꯦ
ꯎꯝ ꯃꯣꯔꯅꯤꯡ ꯁꯤꯗ ꯀꯩꯗꯧꯉꯥꯏ ꯍꯧꯕ꯭ꯔꯥ ꯃꯣꯏꯒꯤꯁꯦ
ꯃꯟꯗꯦꯗ ꯂꯩꯥꯛꯌꯦꯦ ꯑꯃꯨꯛ ꯀꯛꯑꯦ ꯃꯣꯔꯅꯤꯡ ꯁꯤꯐ
ꯑꯣ ꯄꯨꯡ ꯀꯌꯥꯗ ꯍꯧꯕ
ꯁꯚꯦꯟ ꯅꯪꯅꯄꯥ ꯆꯠꯂꯅꯤ
ꯑꯗꯨꯒ ꯄꯨꯡ ꯕꯥꯔꯣꯗ ꯍꯜꯂꯅꯤ
ꯑꯃꯥꯡꯋꯥꯏꯗ ꯎꯝ
ꯑꯁ ꯃꯣꯔꯅꯤꯡꯒꯤꯗꯤ ꯋꯥꯏ ꯑꯗꯨꯗꯤ ꯆꯥꯛꯇꯤꯒ ꯑꯗꯨꯝ ꯀꯅꯥꯅ ꯊꯣꯡꯒꯦ
ꯆꯥꯗꯦ ꯆꯥꯛꯇꯤ ꯑꯩ ꯃꯣꯔꯅꯤꯡ ꯇꯥꯕ ꯀꯥꯟꯗ ꯏꯃꯥ ꯊꯣꯡꯉꯦ
ꯆꯥꯛ ꯆꯥꯗꯅ ꯆꯠꯈ꯭ꯔꯦ ꯑꯗꯨꯝ
ꯍꯣꯏ ꯑꯗꯨꯝ ꯇꯟ ꯆꯥꯏ
ꯑꯁ ꯑꯗꯨ ꯑꯗꯨꯅꯦ ꯑꯗꯨꯅꯦ ꯑꯩ ꯈꯪꯉꯦꯕ ꯑꯩ ꯈꯪꯉꯦꯕ ꯋꯥꯏꯑꯦꯕ ꯇꯜꯂꯦꯕ ꯑꯩ ꯉꯝꯔꯣꯏꯕ ꯀꯣ ꯌꯥꯝ ꯍꯥꯏꯌꯦꯕ ꯂꯦꯞ ꯂꯦꯞ ꯂꯦꯞ ꯂꯦꯞ ꯅꯔꯁ ꯅꯔꯁ ꯅꯔꯁ
ꯑꯦ ꯑꯗꯨꯝ ꯇꯟꯗꯣ ꯑꯅꯤ ꯆꯥꯕꯒꯤ ꯑꯗꯨꯝ ꯌꯥꯗꯝ ꯌꯥꯏꯗ
ꯑꯗꯨ ꯑꯣꯏꯔꯁꯨ ꯇꯟꯗꯤ ꯀꯃꯥꯏꯅ ꯍꯤꯡꯈꯤ
ꯎꯝ ꯍꯣꯏ ꯑꯩꯈꯣꯏꯅ ꯇꯤꯐꯤꯟ ꯄꯨꯔꯛꯅꯤꯡꯉꯦ ꯍꯥꯏꯔꯗꯤꯀꯣ ꯄꯣꯔꯛ ꯄꯗꯤ ꯌꯥꯅꯤꯕ ꯑꯗꯨꯕꯨ ꯑꯩꯅ ꯇꯟꯕ
ꯑꯗꯨ ꯅꯣꯏ ꯃꯅꯥꯛꯇ ꯀꯦꯟꯇꯤꯟ ꯅꯠꯇ꯭ꯔꯒ ꯗꯨꯀꯥꯟꯒꯨꯝꯕ ꯂꯩꯔꯗꯤ ꯐꯕꯀꯣ ꯍꯣꯇꯦꯜꯒꯨꯝꯕ
ꯂꯩꯑꯧ ꯑꯩꯈꯣꯏꯒꯤ ꯑꯗꯨ ꯍꯣꯁꯄꯤꯇꯥꯜꯗ ꯀꯦꯟꯇꯤꯟ ꯂꯩꯌꯦ
ꯑꯣ ꯑꯗꯨꯗꯤ ꯌꯥꯝ ꯐꯩꯅ ꯑꯗꯨꯗꯤ
ꯍꯣꯏ ꯑꯗꯨꯅꯤ ꯑꯗꯨꯝ ꯆꯥꯛ ꯂꯥꯝꯃꯦ ꯍꯥꯏꯔꯗꯤ ꯑꯗꯨꯝ ꯐ꯭ꯔꯥꯏ ꯔꯥꯏꯁꯀꯨꯝꯕ ꯃꯦꯀ꯭ꯔꯣꯅꯤꯒꯨꯝꯕ ꯃꯣꯃꯣꯒꯨꯝꯕꯗꯤ ꯑꯗꯨꯝ ꯆꯥꯏꯗꯥ
ꯎꯝ ꯐꯩ ꯐꯩꯌꯦ ꯐꯩꯌꯦ ꯑꯗꯨ ꯍꯣꯏ ꯐꯩꯌꯦ ꯄꯩꯁꯥ ꯑꯃꯨꯛꯀ ꯇꯤꯡꯅꯤꯉꯥꯏꯗꯣ ꯑꯃꯨꯛꯀ ꯇꯜꯂꯦ ꯅꯀꯣ
ꯍꯣꯏ ꯑꯗꯨꯒꯤ ꯑꯗꯨꯝ ꯑꯩꯈꯣꯏꯗꯤ ꯄꯩꯁꯥꯗꯣ ꯑꯩꯈꯣꯏ ꯎꯝ ꯂꯧꯊꯣꯛꯑꯒꯀꯣ ꯑꯩꯈꯣꯏ ꯇꯪꯈꯥꯏ ꯇꯪꯈꯥꯏ ꯑꯗꯨꯝ ꯂꯧꯊꯣꯛꯑꯒ ꯇꯧꯕꯅꯦ
ꯍꯣꯏ ꯌꯦꯟꯅꯔꯒꯀꯣ ꯄꯩꯁꯥꯁꯦ ꯄꯨꯜꯂꯒ
ꯎꯝ ꯅꯠꯇ꯭ꯔꯗꯤ ꯑꯁ ꯀꯅꯥꯅ ꯃꯤ ꯑꯃꯈꯛꯇꯪꯅ ꯂꯧꯊꯣꯛꯀꯦ ꯍꯥꯏꯔꯗꯤ ꯁꯤꯒꯗꯕꯅꯤꯅꯦ
ꯑꯗꯨꯅꯦ
ꯑꯗꯨꯝ ꯆꯥꯛ ꯂꯥꯝꯃꯟꯕ ꯃꯇꯝꯗ ꯈꯛꯇꯪ ꯆꯥꯕ ꯋꯥꯅꯤꯗ ꯑꯩꯈꯣꯏꯁꯨ ꯑꯁ ꯀꯗꯥꯏꯗꯩ ꯑꯦꯕ꯭ꯔꯤꯗꯦꯗꯤ ꯆꯥꯕ ꯉꯝꯗꯦ ꯑꯩꯈꯣꯏꯗꯤ ꯁꯤꯔꯅꯤ ꯑꯦꯕꯔꯤꯗꯦ ꯆꯥꯔꯗꯤ
ꯑꯗꯨꯅꯦ ꯑꯩꯗꯤ ꯑꯦꯕꯔ꯭ꯤꯗꯦ ꯂꯥꯏꯔꯤ ꯆꯥꯁꯨ ꯆꯥꯔꯣꯏꯗ ꯄꯥꯃꯨꯃꯟ ꯃꯟꯗꯅ
ꯄꯥꯝꯃꯨꯏꯌꯦ ꯑꯗꯨ ꯑꯣꯏꯁꯨ ꯀꯔꯤ ꯇꯧꯅꯤ
ꯑꯗꯨꯅꯦ ꯀꯔꯤ ꯎꯄꯥꯏ
ꯂꯥꯞꯃꯗꯤ ꯑꯗꯨꯝ ꯆꯥꯈ꯭ꯔꯦ
ꯎꯝ
ꯂꯥꯝꯃꯗꯤ ꯄꯥꯝꯃꯨꯕꯗꯣ ꯈꯟꯗꯕꯅꯦ
ꯑꯗꯨꯅꯦ ꯑꯗꯨꯅꯦ ꯑꯗꯨꯝ ꯊꯕꯛ ꯆꯠꯇ꯭ꯔꯤꯉꯩꯗ ꯅꯪꯗꯤ ꯀꯃꯥꯏ ꯀꯔꯤ ꯀꯔꯤ ꯇꯧꯒꯦ ꯑꯗꯨꯝ ꯌꯨꯝꯗ
ꯌꯨꯝ ꯁꯦꯡꯉꯦ ꯉꯁꯤꯗꯤ ꯌꯨꯝ ꯁꯦꯡꯕ ꯂꯣꯏꯔꯒ ꯆꯥꯛꯁꯨ ꯆꯥꯕ ꯂꯣꯏꯔꯒ ꯔꯨꯝꯗ ꯑꯩꯒꯤ ꯔꯨꯝꯗ ꯑꯩꯅ ꯑꯗꯨꯝ ꯐꯝꯃꯒ ꯂꯩꯕ
ꯎꯝ
ꯔꯤꯜꯁ ꯌꯦꯡꯉꯒ ꯂꯩꯕꯅꯤ ꯑꯁꯦꯡꯕꯗꯤ ꯑꯩ
ꯑꯁ ꯔꯤꯜꯂꯁꯦꯀꯣ ꯌꯥꯝ ꯇꯧꯕꯅꯦ ꯉꯔꯥꯡ ꯑꯍꯤꯡꯗꯣ ꯑꯩ ꯄꯨꯡ ꯀꯌꯥ ꯇꯨꯝꯕ꯭ꯔꯥ ꯑꯍꯤꯡ ꯅꯠꯇ꯭ꯔꯦ ꯑꯩ ꯇꯨꯝꯕꯁꯦ ꯄꯨꯡ ꯀꯣ ꯄꯨꯡ ꯃꯔꯤ ꯑꯗꯨꯋꯥꯏꯗ ꯇꯨꯝꯕꯅꯦꯕ ꯑꯩꯁꯦ ꯑꯩꯁꯦꯀꯣ ꯔꯤꯜꯁꯁꯦ ꯌꯦꯡ ꯍꯣꯏ
ꯔꯤꯜꯁꯁꯤ ꯌꯦꯡ ꯌꯦꯡꯔꯒ ꯑꯁ ꯑꯁꯤ ꯑꯃ ꯑꯃ ꯈꯛꯇ ꯌꯦꯡꯉꯔꯒ ꯇꯨꯝꯈ꯭ꯔꯒꯦ ꯍꯥꯏꯔ ꯑꯃ ꯑꯃꯨꯛ ꯀꯣ ꯍꯦꯟꯅꯅꯨꯡꯉꯥꯏꯕ ꯍꯦꯟꯅ ꯅꯨꯡꯉꯥꯏꯕ ꯍꯦꯟ ꯅꯨꯡꯉꯥꯏꯕ ꯀꯣ
ꯑꯗꯨꯒꯤ ꯑꯗꯨꯝ ꯏꯁꯀ꯭ꯔꯣꯜ ꯇꯧꯕ ꯏꯁꯀ꯭ꯔꯣꯜ ꯇꯧꯔꯒ ꯁꯨꯝ ꯇꯣꯛ ꯇꯣꯛꯇꯕꯗꯣ ꯑꯂꯣ ꯄꯨꯡꯗꯤ ꯑꯥ ꯆꯠꯈ꯭ꯔꯦ
ꯎꯝ ꯑꯩꯗꯤ ꯉꯔꯥꯡꯗ ꯑꯁ ꯇꯨꯝ ꯅꯤꯡꯃꯕꯒꯤ ꯄꯨꯡ ꯇꯔꯥ ꯐꯥꯎ ꯇꯥꯗ꯭ꯔꯦ ꯑꯩ ꯇꯨꯝꯕꯗꯣ ꯇꯨꯝꯈ꯭ꯔꯦ ꯍꯌꯦꯡ ꯑꯁꯦꯡꯕ ꯐꯣꯟꯗ ꯑꯗꯨꯝ ꯀꯗꯥꯏꯗ ꯊꯝꯕꯅꯣꯗ ꯈꯪꯗ꯭ꯔꯦ ꯃꯈꯥꯗ ꯂꯩꯔꯝꯃꯦ ꯑꯩꯒꯤ ꯐꯣꯟꯗꯣ
ꯅꯨꯡꯉꯥꯏ ꯇꯨꯝꯈ꯭ꯔꯦ ꯉꯔꯥꯡ ꯅꯣꯡ ꯆꯨꯕꯒꯤ ꯍꯣꯏ
ꯑꯩꯁꯨ ꯅꯣꯡꯁꯨ ꯆꯨꯕꯒꯤ ꯅꯨꯡꯉꯥꯏꯅ ꯇꯨꯝꯈ꯭ꯔꯦ ꯑꯩꯁꯨ
ꯍꯇꯅꯦ
ꯌꯥꯝ ꯇꯨꯝꯅꯤꯡꯉꯦ ꯉꯔꯥꯡꯗꯣ ꯑꯩꯗꯣ ꯑꯃꯨꯛꯀꯛ ꯈꯪꯗꯦ ꯏꯔꯨꯁꯨ ꯏꯔꯨꯕꯒꯤꯔ ꯌꯥꯝꯅ ꯑꯩꯒꯤ ꯑꯩꯉꯣꯟꯗ ꯌꯥꯝꯅ ꯇꯨꯝꯅꯤꯡꯕ ꯑꯃ ꯐꯥꯎꯔꯛꯄꯗꯣ
ꯎꯝ ꯃꯥꯏꯟꯗꯣ ꯐ꯭ꯔꯦꯁ ꯑꯣꯏꯕꯒꯤꯀꯣ ꯐ꯭ꯔꯦꯁ ꯑꯣꯏ
ꯍꯣꯏ ꯑꯗꯨꯝ ꯇꯨꯝꯈ꯭ꯔꯦ ꯅꯨꯡꯉꯥꯏꯅ ꯇꯨꯝꯈ꯭ꯔꯦ ꯃꯤꯠꯀꯞꯇꯤ ꯊꯣꯛꯑ ꯄꯨꯡ ꯕꯥꯔꯣꯗ ꯇꯥꯔꯝꯅꯤ ꯑꯃ ꯇꯥꯔꯝꯅꯤ ꯑꯩ ꯃꯤꯠꯀꯞ ꯊꯣꯛꯄꯗꯣ ꯊꯣꯛꯑꯒ ꯌꯦꯡꯉꯒ ꯅꯣꯡꯁꯨ ꯑꯗꯨꯗ ꯇꯥꯔꯤ ꯑꯗꯨꯗꯒꯤ ꯑꯁ ꯀꯥꯅꯗꯦ ꯊꯦꯡꯅꯥꯏ ꯑꯃꯨꯛꯀ ꯇꯨꯝꯈ꯭ꯔꯕ
ꯃꯨꯕ ꯇꯨꯈ꯭ꯔꯦ ꯑꯩꯗꯤ ꯏꯀꯞꯄ ꯊꯣꯛꯇ꯭ꯔꯦ ꯀꯩꯅꯣ ꯇꯧꯕꯒꯤꯀꯣ ꯃꯤꯗ ꯇꯨꯡꯗꯨ
ꯆꯠꯄꯒꯤ ꯋꯥꯕꯅꯤꯅ ꯑꯗꯨꯝ ꯑꯃꯨꯛꯀ ꯂꯥꯛꯑꯒꯗꯤ ꯑꯗꯨꯝ ꯉꯟꯅ ꯉ ꯉꯟꯅ ꯉꯟꯅ ꯑꯗꯨꯝ ꯌꯦꯡꯉꯦꯗ
ꯎꯝ
ꯊꯕꯛ ꯆꯠꯇ꯭ꯔꯒ ꯌꯨꯝꯗ ꯑꯗꯨ ꯌꯨꯝꯗ ꯑꯗꯨꯝ ꯂꯩꯔꯤꯗꯤ ꯑꯩꯗꯤ ꯑꯁ ꯕꯣꯔꯤꯡ ꯇꯧꯋꯦ ꯑꯗꯨꯝ ꯊꯕꯛ ꯆꯠꯄꯁꯨ ꯑꯃꯨꯛꯀ ꯅꯨꯡꯉꯥꯏꯔꯦꯗ
ꯎꯝ
ꯍꯥꯏꯕꯗꯤ ꯀꯔꯤꯁꯨ ꯇꯧꯅꯤꯡꯉꯥꯏ ꯂꯩꯇꯕꯗꯣ ꯑꯩꯨꯝꯗ
ꯍ
ꯑꯗꯨꯒꯤ ꯑꯗꯨꯝ ꯊꯕꯛ ꯆꯠꯂꯗꯤ ꯈꯔꯗꯤ ꯅꯨꯡꯉꯥꯏꯔꯦꯅ
ꯎꯝ
ꯑꯗꯨꯒꯤꯅꯦꯗꯗꯥ ꯌꯨꯝꯗ ꯂꯩꯃꯜꯂꯁꯨ ꯑꯩꯗꯤ ꯀꯣꯛ ꯉꯥꯎꯋꯦ
ꯆꯨꯝꯃꯦ ꯏꯁꯤꯡ ꯍꯥꯏꯕꯗꯤ ꯑꯁ ꯌꯥꯗꯕꯅꯦ ꯐꯃꯨꯡꯗ ꯈꯥꯎꯗ ꯂꯩꯔꯦ ꯃꯄꯥꯟ ꯊꯣꯛꯇ꯭ꯔꯗꯤꯀꯣ ꯑꯦꯐꯦꯛ ꯇꯤ ꯂꯩꯇꯗꯤ ꯂꯩꯕꯅ ꯍꯥꯏ
ꯍꯣꯏ ꯇꯧꯋꯦ
ꯑ ꯋꯥꯛꯀꯨꯝꯕꯁꯨ ꯆꯠꯅꯤꯡꯉꯦ ꯑꯃꯨꯛꯀꯣ ꯌꯨꯝꯗꯈꯥꯛ ꯂꯩꯦꯝꯍꯟꯕꯒꯤ ꯑꯃꯨꯛꯀ ꯆꯠꯅꯤꯡꯉꯥꯏꯁꯨ ꯔꯣ ꯇꯟꯕ ꯀꯣ ꯆꯥꯊꯤ ꯆꯥꯅꯤꯡꯕ ꯐ꯭ꯔꯤꯖꯒꯨꯝꯕ ꯐꯪꯉꯌꯦꯦ
ꯋꯥꯛꯀꯤꯡ ꯆꯅꯤꯡꯉꯤ ꯑꯗꯣ ꯏꯊꯟꯗꯗꯤ ꯆꯠꯅꯤꯡꯗꯕ ꯑꯃꯨꯛꯀ
ꯎꯝ ꯏꯕꯥꯅꯕꯤꯈꯣꯏꯗꯤ ꯂꯩꯇꯕ꯭ꯔꯣ
ꯏꯥꯟꯅꯕꯤ ꯈꯣꯏ ꯂꯩꯕꯁꯨ ꯇꯥꯏꯃꯤꯡꯅ ꯂꯣꯏꯅꯃꯛ ꯇꯣꯉꯥꯟꯕꯒꯤ ꯐꯔꯛ ꯇꯥꯕ ꯑꯗꯣ ꯆꯠꯀꯦ ꯆꯠꯁꯦ ꯍꯥꯏꯗꯤ ꯌꯥꯗꯤ ꯌꯥꯒꯅꯤꯗ ꯑꯩ ꯍꯥꯏꯔꯤꯅꯦ ꯆꯠꯁꯤꯔꯥ ꯅ ꯍꯣꯏ ꯆꯠꯁꯦ ꯈꯔ ꯅꯣꯡꯗꯣ ꯂꯦꯞꯀꯤꯁꯅꯨꯅ
ꯎꯝ ꯆꯨꯝꯃꯦꯁꯤ ꯅꯣꯡ ꯍꯣꯏ ꯑꯌꯨꯛꯀꯤꯁꯦ ꯑꯌꯨꯛꯇ ꯌꯥꯝ ꯊꯨꯒꯜꯂꯦ ꯋꯥꯛꯀꯤꯡ ꯆꯦꯟꯟꯅꯉꯥꯏ ꯃꯇꯝ
ꯑꯝ ꯉꯝꯃꯣꯏ ꯋꯥꯀꯤꯡ ꯆꯠꯄ ꯑꯁꯦꯡꯕ
ꯑꯍꯤꯡꯃꯛꯁꯨ ꯅꯨꯡꯉꯥꯏꯕꯅꯦꯍꯦ ꯑꯍꯣꯏ ꯎꯝ ꯑꯍꯤꯡꯁꯨ ꯅꯨꯡꯉꯥꯏ
ꯏꯚꯤꯅꯤꯡꯗ ꯍꯦꯟꯅ ꯆꯠꯅꯤꯡꯉꯦ
ꯎꯝ ꯆꯨꯝꯃꯦ ꯆꯨꯝꯃꯦ ꯏꯚ ꯑꯣꯏ ꯍꯧ ꯍꯧꯖꯤꯛꯀꯥꯟꯗꯤ ꯄꯨꯡ ꯃꯔꯤꯒꯨꯝꯕꯁꯤꯗꯤ ꯎꯝ ꯄꯨꯡ ꯃꯔꯤꯒꯨꯝꯕꯁꯤꯗꯤ ꯑꯗꯨꯝ ꯅꯨꯡꯁꯥꯥ ꯂꯩ